ꯆꯥꯛꯆꯥꯔꯔꯕ꯭ꯔꯣ
ꯇꯥꯕꯔꯣ
ꯑꯥ ꯆꯥꯛꯆꯥꯥꯔꯕꯣ
ꯆꯥꯔꯦ
ꯀ꯭ꯔꯤ ꯏꯟꯁꯥꯡꯅꯣ
ꯕꯤ ꯏꯔꯣꯟ ꯄꯥꯟ ꯏꯔꯣꯟꯕ
ꯍꯥꯎꯕꯅꯤ ꯍꯦ ꯑꯩꯁꯨ ꯆꯥꯛ ꯑꯣ ꯑꯩꯁꯨ ꯆꯥꯛ ꯑꯃꯨꯛ ꯊꯣꯡꯂꯒ ꯑꯃꯨꯛ ꯇꯨꯝꯕ ꯇꯨꯝꯅꯤꯡꯕꯟꯕꯒꯤ ꯎ
ꯎ ꯉꯁꯤ ꯗ ꯑꯣ ꯑ ꯇꯤꯌꯨꯁꯗꯦ ꯏꯁ
ꯀ꯭ꯌꯥꯔꯥ
ꯁꯤꯛꯁꯇꯤꯟ ꯑꯁ ꯖꯨꯟꯗ ꯑꯣꯏꯈ꯭ꯔꯅꯤ ꯑꯩꯈꯣꯏꯒꯤ ꯑꯦꯛꯖꯥꯝꯗꯣ
ꯑꯗꯨꯅꯦ ꯒ꯭ꯔꯨꯞꯇꯁꯨ ꯍꯥꯏꯗꯦ ꯑꯩꯗꯤ ꯍꯥꯏꯃꯟꯕꯒꯤ ꯍꯥꯏꯕ ꯇꯥꯟꯕ ꯑꯗꯨꯒꯤꯅꯤ
ꯑꯩꯁꯨꯨ ꯉꯥꯍꯛ ꯂꯩꯔꯒ ꯍꯥꯏꯒꯦ
ꯑꯩꯕꯨ ꯇꯥꯅꯤꯡꯈ꯭ꯔꯅꯦꯕ ꯃꯥꯗꯣ ꯑꯗꯨꯒꯤ ꯍꯥꯏꯅꯤꯡꯗꯕ
ꯃꯤ ꯂꯣꯏꯅ ꯃꯍꯥꯛꯅ ꯍꯥꯏꯔꯗꯤ ꯃꯍꯥꯛꯁꯨ ꯌꯥꯒꯅꯤ
ꯌꯥꯎꯅꯤ ꯅꯣꯏꯗꯤ ꯑꯩꯅ ꯑꯩꯅ ꯍꯥꯏꯔꯁꯨ ꯅꯣꯏꯗꯤ ꯑꯩ ꯉꯥꯡꯃꯤꯟꯅꯕꯁꯨ ꯇꯧꯗꯦ ꯑꯩꯅ ꯍꯧꯔꯁꯨ
ꯇꯁꯦꯡ ꯅ ꯍꯥꯏꯗꯤ ꯈꯧꯄꯨꯝ ꯑꯩꯈꯣꯏꯅ ꯍꯥꯏꯒꯗꯕꯅꯦ ꯁꯤ
ꯀꯥꯟꯅꯗ꯭ꯔꯦ ꯃꯣꯏꯕꯨ ꯗꯤꯄꯦꯟ ꯇꯧꯔꯒ ꯍꯥꯏ ꯍꯥꯏꯔꯣꯏ ꯑꯩꯈꯣꯏꯅ ꯈꯛ ꯇꯧꯕꯤꯕꯗꯣ ꯉꯥꯏꯕꯅꯦ ꯃꯣꯏꯗꯣ
ꯑꯩꯈꯣꯏꯗꯤ ꯁꯦꯡꯅ ꯍꯥꯏꯔꯗꯤ ꯈꯨꯗ ꯂꯥꯛꯏꯕꯅꯤꯅ ꯎꯄꯥꯏ ꯂꯩꯥꯏꯇꯦꯅ ꯑꯩꯈꯣꯏꯗꯗꯤ ꯇꯥꯎꯕ ꯌꯥꯏꯌꯦꯅ
ꯎꯝ ꯀꯣꯏꯗꯤ ꯈꯨꯟꯗ ꯈꯨꯟꯗ ꯇꯧꯔꯁꯨ ꯆꯠꯄ ꯌꯥꯏꯕ ꯃꯣꯏꯗꯨꯗ ꯁꯥꯎꯅꯤꯡꯉꯦꯕ ꯑꯩꯈꯣꯏꯒꯤ ꯒ꯭ꯔꯨꯞ ꯑꯃꯗ ꯔꯦꯡ ꯂꯤꯁ ꯀꯥꯁ ꯑꯃꯛ ꯇꯧꯕ ꯌꯥꯏ
ꯎꯝ ꯕꯣꯜ ꯁꯥꯟꯅꯕ ꯆꯠꯁꯦ ꯍꯥꯏ ꯅ ꯑꯃꯨꯛ
ꯍꯌꯦ ꯕꯣꯟꯗꯣ ꯀꯔꯤꯒꯔꯥ ꯒ꯭ꯔꯨꯞ ꯂꯦꯞ ꯆꯠꯈ꯭ꯔꯦ
ꯔꯦꯁꯄꯣꯟ ꯄꯤꯗꯕꯒꯤ ꯑꯣꯏꯔꯝꯅꯤ
ꯄꯤꯗꯦ ꯍꯥꯏꯌꯦ ꯒ꯭ꯔꯨꯞꯇ ꯊꯥꯒꯒ ꯑꯩꯈꯣꯏꯈꯛ ꯁꯤꯅꯤꯌꯔ ꯁꯅꯔ ꯀꯅꯥ ꯗꯅ ꯑꯩꯈꯣꯏꯒꯤ ꯑꯣꯄꯤꯅꯤꯌꯟ ꯑꯣꯄꯣꯅꯦꯟ ꯃꯤ ꯂꯩꯇ꯭ꯔꯗꯤ
ꯎꯝ
ꯑꯗꯨꯅꯦ ꯑꯁ ꯅꯍꯥꯟ ꯃꯥꯏ ꯅꯍꯥꯟ ꯖꯨꯅꯤꯌꯔꯁꯤꯡꯕꯨꯗꯤ ꯁꯥꯟꯃꯤꯕ ꯅꯨꯡꯉꯥꯏꯇꯦ
ꯍꯣꯏ
ꯍꯣꯏ ꯈ ꯈꯔ ꯁꯤꯅꯤꯌꯔ ꯑꯣꯏꯕ ꯈꯛ ꯁꯥꯟꯅꯕꯅ ꯅꯨꯡꯉꯥꯏ ꯍꯟꯗꯛꯁꯦ ꯑꯩꯈꯣꯏ ꯀꯥꯏꯂꯣꯗꯗꯤ ꯁꯥꯟꯅꯕ ꯌꯥꯔꯝꯗꯧ ꯃꯥꯜꯂꯦ
ꯑꯥ ꯗꯥꯏꯅꯥꯁꯨ ꯑꯃꯨꯛ ꯁꯅꯥꯁꯦ ꯍꯥꯏꯔꯤ ꯌꯥꯒꯅꯤ ꯈꯜꯂꯦ
ꯎꯝ
ꯗꯥꯏꯅꯥꯁꯨ ꯀꯜꯂꯨꯁꯨ ꯌꯥꯏ ꯗ꯭ꯔꯦꯁꯁꯨ
ꯎꯝ ꯌꯥꯒꯅꯤ ꯁꯤꯛꯁ꯭ꯔꯥ ꯐꯥꯏꯚ ꯐꯥꯏꯚ ꯔꯥ ꯃꯤ ꯇꯔꯥꯒꯨꯝꯕ ꯁꯨꯔꯗꯤ ꯌꯥꯏꯅ
ꯎꯝ
ꯉꯈꯣ ꯀꯣꯏꯕ ꯆꯠꯄꯗꯨ ꯀꯩꯗꯧꯉ ꯆꯠꯁꯤꯔꯥ ꯑꯩꯗꯤ ꯁꯟꯗꯦꯗ ꯉꯥꯏꯔꯗꯤ ꯐꯗꯔ꯭ꯁ ꯗꯦ ꯑꯃꯨꯛ ꯂꯩꯅ
ꯁꯟꯗꯦꯗꯤ ꯍꯣꯏ ꯆꯔꯆꯇꯤ ꯆꯠꯇꯤ ꯆꯠꯀꯅꯤ ꯑꯗꯨ ꯑꯣꯏꯔꯁꯨ ꯕꯣꯟꯗꯨꯁꯨ ꯅꯨꯡꯉꯥꯏꯇꯦꯅ
ꯑꯗꯨ ꯑꯣꯏꯔꯁꯨ ꯃꯥ ꯅꯨꯃꯤꯠꯗꯥꯡ ꯃꯟꯗꯦꯗꯤ ꯑꯣꯐ ꯂꯧꯕ ꯌꯥꯏꯅꯦ
ꯑꯁ ꯑꯗꯨ ꯑꯗꯨꯗꯣ ꯂꯥꯏꯔꯤꯌꯦ ꯃꯥꯒꯤ ꯒꯥꯔꯤꯗꯣ ꯌꯥꯝ ꯆꯥꯎꯕ ꯅꯠꯇꯦ
ꯀꯔꯤꯒꯤꯔ ꯑꯗꯨ ꯑꯣꯏꯔꯁꯨ ꯃꯤ ꯃꯔꯤ ꯃꯉꯥꯗꯤ
ꯍꯣꯏ ꯃꯉꯥꯗꯤ ꯆꯠꯄ ꯌꯥꯏꯌꯦ ꯅꯪꯅꯦ ꯑꯩꯅꯦ ꯗꯥꯏꯅꯥ ꯀꯥꯜꯂꯨ
ꯎꯝ ꯅꯣꯏꯕꯁꯨ ꯅꯠꯇꯦꯕ ꯑꯩꯈꯣꯏꯗꯤ ꯄꯤꯛꯑꯦꯅ
ꯎꯝ
ꯂꯣꯛꯇꯥꯛ ꯌꯥꯝ ꯆꯥꯅꯤꯡꯈ꯭ꯔꯦ ꯍꯥꯏꯗꯤ
ꯃꯣꯏ ꯃꯔꯨꯞ ꯅꯨꯄꯥꯁꯨ ꯂꯩꯕ ꯃꯜꯂꯦ ꯃꯣꯏ ꯑꯅꯤ
ꯑꯣꯃꯥ
ꯑꯗꯣ ꯑꯩꯈꯣꯏꯅ ꯃꯤ ꯌꯥꯝꯅ ꯆꯠꯅꯤꯡꯂꯗꯤ ꯑꯩꯈꯣꯏꯅ ꯌꯥꯝꯅ ꯆꯠꯄꯁꯨ ꯌꯥꯕ ꯃꯥꯜꯂꯦ
ꯑꯣ
ꯄꯩꯁꯥ ꯈꯔ ꯈꯔ ꯊꯣꯡꯛꯔꯒ ꯌꯦꯟꯁꯥꯡꯒꯨꯝꯕ ꯊꯣꯡꯔꯒ ꯆꯠꯄ ꯌꯥꯏꯅ
ꯆꯥꯛꯀ ꯄꯨꯔꯒ ꯊꯝꯅꯗꯤ
ꯁꯇꯥꯔꯗꯦ ꯁꯟꯗꯦꯗꯗꯤ ꯃꯤ ꯌꯥꯝꯕꯅꯤꯅ ꯅꯨꯡꯉꯥꯏꯇꯦ ꯍꯥꯏꯌꯦ ꯃꯣꯏꯁꯨ
ꯑꯣ ꯅꯨꯡꯉꯥꯏꯔꯣꯏꯌꯦ
ꯋꯤꯀꯦꯟꯁ ꯑꯣꯏꯕꯅꯤꯅ
ꯍꯣꯏ ꯃꯣꯏꯗꯤ ꯅꯨꯄꯥꯅꯤꯅꯀꯣꯏ ꯋꯤꯛꯀꯦꯟꯁ ꯑꯗꯨꯝ ꯀꯥꯂꯦꯝꯗꯩꯔ ꯑꯗꯨ ꯅꯨꯄꯥꯗꯨ
ꯇꯥꯡꯈꯨꯜꯅꯦ
ꯑꯣ ꯑꯅꯥꯜ ꯇꯪꯒ ꯑꯣꯏꯔꯗꯤ ꯃꯥꯗꯣ ꯁꯥ ꯊꯣꯡꯕ ꯍꯩꯔꯅꯤ
ꯎꯝ
ꯑꯩ ꯑꯦꯛꯖꯥꯝ ꯊꯥꯕ ꯅꯨꯄꯤꯗꯣ ꯑꯣ ꯃꯣꯏ ꯔꯤꯂꯦꯇꯤꯚ ꯑꯝ ꯍꯥꯏ ꯇꯥꯡꯈꯨꯜꯒꯤ ꯃꯤ ꯄꯥꯟꯕ ꯃꯥꯜꯂꯦ
ꯑꯣ ꯑꯥ
ꯑꯗꯨꯏꯒꯤ ꯂꯥꯛꯄ ꯃꯥꯜꯂꯦ ꯃꯔꯤꯗꯣ
ꯑꯥ ꯑꯥ
ꯑꯩꯁꯨ ꯑꯦꯛꯖꯦꯛ ꯈꯪꯗꯦꯗ
ꯀꯗꯥꯥꯏꯗ ꯂꯩ ꯍꯥꯏꯕ꯭ꯔꯥ
ꯗꯨꯂꯥꯂꯦꯟ
ꯎꯝ
ꯑꯗꯨꯅ ꯁꯟꯗꯦꯗꯗꯤ ꯑꯩꯈꯣꯏ ꯆꯥꯔ ꯆꯠꯀꯅꯤꯅ
ꯎꯝ ꯑꯩꯅ ꯂꯣꯛꯇꯥꯛ ꯆꯠꯅꯤꯡꯉꯦ ꯅꯪꯅ ꯌꯥꯔꯤ ꯍꯣꯏ ꯂꯥꯛꯀꯦ ꯑꯩꯅ ꯍꯥꯏꯕ ꯉꯔꯥꯡꯗꯣ ꯑꯗꯣ ꯃꯥ ꯂꯥꯛꯇ꯭ꯔꯁꯨ ꯑꯩ ꯂꯧꯎꯕ ꯂꯥꯛ ꯕ ꯌꯥꯢꯌꯦ ꯍꯥꯏꯌꯦ
ꯑꯣ ꯑꯁ ꯑꯗꯨꯒꯨꯝꯕꯗꯨꯅꯦ ꯃꯔꯨꯞ ꯍꯥꯏꯕꯁꯦ ꯀ꯭ꯌꯥ ꯈꯣꯢꯅ ꯄꯥꯕꯗ ꯍꯦꯛ ꯊꯣꯛꯏꯅꯥ ꯇꯦꯑꯣ ꯆꯠꯁꯦꯍꯦ ꯁꯤꯔꯥꯔꯈꯣꯡꯒꯤ ꯆꯤꯔꯤꯗꯨ ꯂꯩꯔꯒ ꯃꯉꯣꯟꯗ ꯊꯣꯡꯍꯟꯁꯦ ꯇꯪꯈꯨꯜꯅ ꯊꯣꯡꯕꯗꯣ ꯍꯥꯎꯕꯅꯤ
ꯎꯝ
ꯀꯦꯖꯤ ꯑꯅꯤ ꯂꯧꯔꯗꯤ ꯌꯥꯒꯅꯤ
ꯌꯥꯝꯃꯜ ꯂꯣꯢꯗ
ꯃꯔꯤ ꯃꯉꯥ ꯍꯦ ꯀꯦꯖꯤ ꯑꯅꯤꯗꯤ ꯂꯧꯕꯅ ꯐꯩ ꯂꯦꯝꯕꯁꯨ ꯑꯩꯈꯣꯢ ꯑꯃꯨꯛ ꯄꯨꯕ ꯌꯥꯏꯅ
ꯎꯝ
ꯀꯦꯖꯤ ꯑꯃꯗꯤ ꯐꯖꯗꯦꯍꯦ ꯃꯣꯏꯗꯤ ꯇꯥꯡꯈꯨꯜꯁꯤꯡꯗꯤ ꯑꯣꯛꯁꯥꯗꯤ ꯌꯥꯝ ꯉꯥꯎꯕꯅꯦ ꯄꯨꯕꯤꯔꯒ ꯌꯥꯝ ꯀꯦꯖꯤ ꯑꯅꯤꯗꯤ ꯑꯦꯗꯂꯤꯁ ꯂꯧꯕ ꯌꯥꯢ ꯑꯩꯈꯣꯏ ꯑꯗꯨ ꯌꯥꯝ ꯆꯥꯕ ꯐꯪꯉꯣꯢ ꯂꯦꯝꯁꯨ ꯑꯃꯨꯛ ꯄꯨꯕ ꯌꯥꯏꯅ ꯑꯩꯈꯣꯏꯗꯤ
ꯎꯝ
ꯑꯗꯨꯗ ꯀꯔꯤꯁꯨ ꯃꯥꯡꯗꯦ ꯇꯟꯕ ꯍꯥꯏꯕꯨ
ꯂꯣꯛꯇꯥꯛꯇ ꯆꯠꯂꯒ ꯂꯣꯛꯇꯥꯛꯀꯤ ꯄꯣꯠꯁꯨ ꯂꯧ ꯂꯧꯅꯤꯡꯉꯅꯤ ꯑꯩꯈꯣꯏ ꯉꯥ ꯊꯣꯡꯕꯒꯨꯝꯕ ꯁꯨ ꯌꯣꯟꯕ꯭ꯔꯥ ꯃꯣꯏ
ꯊꯣꯡꯉꯦ ꯍꯥꯏꯔꯦ ꯐ꯭ꯔꯦꯁꯇꯨꯀꯣ ꯆꯪ ꯇꯤꯟ ꯆꯪ ꯇꯤꯟꯗ ꯊꯔꯣꯏꯁꯨ ꯊꯣꯡꯉ ꯊꯧꯔꯣꯏꯁꯨ ꯑꯔꯥꯢꯕꯒ ꯍꯥꯢꯕ ꯃ ꯁꯟꯗꯦꯗꯗꯤ ꯑꯣꯏꯔꯣꯏ ꯑꯗꯨꯃꯥꯏꯅ ꯊꯣꯡꯕ ꯇꯧꯕ ꯇꯧꯔꯗꯤ ꯊꯦꯡꯒꯅꯤ
ꯖꯨꯔꯣꯟꯒꯤ ꯂꯝꯕꯤꯗꯣ ꯑꯩꯈꯣꯏ ꯑ ꯀꯨꯀꯤ ꯌꯥꯎꯗꯦꯀꯣ
ꯂꯩꯇꯦꯍꯦ ꯁꯤ ꯂꯝꯕꯤꯗꯤ ꯀꯨꯀꯤ ꯀꯔꯤꯁꯨ ꯂꯩꯇꯦ ꯏꯁꯇ꯭ꯔꯦꯠ ꯃꯩꯇꯩꯒꯤ ꯈꯨꯜ ꯉꯥꯛꯇ ꯕꯂꯨ
ꯅꯠꯇꯦ ꯑꯩꯈꯣꯏ ꯑ ꯂꯣꯛꯇꯥꯛꯀꯤ ꯃꯅꯥꯛꯇ ꯑꯩꯈꯣꯏ ꯑꯟꯇꯤ ꯈꯣꯏꯁꯨ ꯌꯨꯝ ꯄꯥꯂꯦ ꯍꯥꯏ ꯍꯥꯏꯕꯅꯤꯗ
ꯑꯥ ꯑꯗ ꯑꯣ ꯍꯣ ꯌꯥ ꯗꯨ ꯀꯟꯇꯦꯛ ꯇꯧꯑꯣ ꯎꯝ ꯂꯩꯔꯗꯤ ꯑꯩꯈꯣꯏꯗꯣ ꯃꯥꯒꯤꯁꯨ ꯃꯥꯡꯗꯅꯤꯅ ꯈꯔ ꯂꯩꯕ ꯌꯥꯅꯤ ꯈꯔ ꯄꯩꯁꯥ ꯈꯔ ꯄꯤꯔꯒ
ꯄꯤꯗ꯭ꯔꯁꯨ ꯌꯥꯏꯗ ꯃꯥꯒꯤ ꯑꯉꯥꯡꯗ ꯑꯆꯥꯄꯣꯠꯒꯨꯝꯕ ꯈꯔ ꯂꯥꯏꯔꯒꯄꯨ ꯄꯤꯔꯔꯤ ꯃꯥꯗꯤ ꯌꯥꯝ ꯍꯔꯥꯎꯈ꯭ꯔꯅꯤ
ꯗꯣ ꯍꯣꯔꯦꯟ ꯕꯣꯟ ꯂꯥꯛꯑꯒ ꯗꯤꯁ ꯀꯥꯁꯟ ꯇꯧꯁꯦ ꯃꯥ ꯋꯥꯟ ꯗꯦꯒꯤ
ꯅꯣꯏ ꯆꯠ ꯂꯣ ꯍꯥꯏꯒꯅꯤꯗ ꯈꯡꯉꯦ ꯑꯩ
ꯅꯣꯏ ꯆꯠꯂꯣ ꯍꯥꯏꯔꯗꯤ ꯀꯣꯛ ꯆꯠꯄ ꯌꯥꯏꯅ ꯑꯗꯨ
ꯎꯝ ꯑꯗꯨ ꯅꯨꯡꯉꯥꯏꯇꯦ ꯍꯥꯏꯕꯅꯤꯗ ꯑꯩꯗꯤ
ꯃꯥꯒꯤ ꯉꯥꯏꯔꯒ ꯁꯟꯗꯦꯗ ꯗꯤ ꯁꯟꯗꯦ ꯆꯠꯁꯦ ꯍꯥꯏꯔꯗꯤ ꯑꯩꯈꯣꯏ ꯆꯥꯔꯆ ꯆꯠꯀꯅꯤ ꯍꯜꯂꯛꯑꯒ ꯄ꯭ꯔꯣꯒ꯭ꯔꯥꯝꯗꯣ ꯆꯥꯎꯒꯅꯤ ꯌꯥꯝꯒꯅꯤꯕ ꯐꯥꯗꯔꯁ ꯗꯦ ꯇꯨꯒ ꯃꯣꯏꯁꯨ ꯕꯤꯕꯤ ꯑꯦꯁ ꯇꯧꯗꯣ ꯃꯥꯂꯦꯕꯣ ꯀꯣ
ꯇꯧꯒꯅꯤ ꯍꯥꯏꯌꯦ ꯁꯟꯗꯦꯗꯒꯤ ꯍꯥꯎꯅꯤꯉꯥꯏ ꯃꯥꯜꯂꯦ ꯃꯣꯏꯗꯣ
ꯑꯗꯨ ꯑꯣꯏꯔꯗꯤ ꯐꯥꯗꯔꯁ ꯗꯦꯁꯨ ꯑꯣꯏꯕꯅꯦ ꯒꯤꯐ ꯀꯔꯤ ꯀꯔꯥ ꯄ꯭ꯔꯦꯖꯦꯟꯗꯦꯁꯟꯗꯣ ꯇꯧꯔꯗꯤ ꯃꯇꯝꯗꯨ ꯆꯪꯒꯅꯤꯕ ꯑꯗꯨꯒꯤ ꯆꯠꯄ ꯌꯥꯏꯌꯦ ꯃ ꯅꯦꯛꯁ ꯁꯟꯗꯦꯗꯗꯤ ꯑꯣꯏ ꯑꯃꯨꯛ ꯀ꯭ꯂꯥꯁ ꯆꯠꯀꯅꯤ
ꯑꯣ
ꯃꯉꯣꯟꯗ ꯑꯃꯔꯛ ꯍꯥꯏꯌꯣ ꯑꯩꯈꯣꯏꯅ ꯄ꯭ꯂꯥꯟ ꯇꯧꯗꯕꯤꯗ
ꯗꯤꯁ ꯋꯤꯛꯆꯦ ꯗꯤꯁ ꯋꯤꯛꯆꯦ ꯆꯞ ꯆꯥꯔꯦꯗ ꯀꯨꯏꯈ꯭ꯔꯗꯤ ꯑꯩꯈꯣꯏꯁꯨ ꯍꯥꯏꯕꯗꯣ ꯏꯀꯥꯏꯅꯤꯅ ꯌꯥꯝ ꯐꯖꯅ ꯄꯨꯟꯕꯁꯨ ꯅꯠ ꯇꯦ
ꯑꯗꯨꯅ
ꯑꯦꯛꯖꯥꯝ ꯆꯠꯃꯤꯟꯅꯕ ꯈꯛꯇꯅꯤꯅ
ꯎꯝ
ꯒꯥꯔꯤꯗꯤ ꯂꯩ ꯂꯩ ꯃꯥꯜꯂꯦ ꯃꯣꯏꯒꯤ ꯒꯔꯤ ꯃꯆꯥꯁꯨ ꯂꯩꯕ ꯃꯥꯜꯂꯦ
ꯑ ꯗꯒꯤ ꯅꯨꯄꯥ ꯂꯩꯔꯗꯤ ꯑꯩ ꯇꯣꯡꯉꯅꯤꯀꯣ ꯑꯩꯗꯤ ꯇꯣꯡꯕꯌꯕꯤ ꯇꯣꯡꯅꯤꯡꯗꯦ
ꯒꯥꯔꯤ ꯃꯆꯥꯗꯣ ꯃꯥꯅ ꯍꯥꯏꯔꯤꯅꯤꯗ ꯑꯦꯛꯖꯥꯝꯗꯣ ꯂꯥꯛꯁꯤꯔꯥ ꯈꯟꯕꯅꯦ ꯑꯗꯣ ꯅꯨꯡꯁꯥꯁꯨ ꯁꯥꯏ ꯑꯗꯨꯒ ꯅꯪ ꯌꯥꯎꯕꯅꯤꯅ ꯍꯥꯏꯌꯦ ꯃꯥ
ꯑꯣ
ꯑꯩ ꯑꯥꯎꯔꯁꯨ ꯒꯔꯤ ꯃ ꯃꯆꯥꯗꯨ ꯌꯥꯏꯌꯦꯅ ꯍꯥꯏꯕꯒꯤ ꯅꯪ ꯐꯅꯦꯛ ꯁꯦꯠꯂꯒ ꯅꯨꯡꯉꯥꯏꯔꯣꯏ ꯍꯥꯏꯕꯒꯤ
ꯑ ꯑꯗꯨꯕꯨꯗꯤ ꯆꯣ ꯑꯨꯗꯨꯕꯨꯗꯤ ꯆꯨꯝꯃꯦ ꯐꯅꯦꯛ ꯁꯦꯠꯂꯗꯤ ꯇꯣꯡꯗꯩ ꯅꯨꯡꯉꯥꯏꯇꯦ ꯀꯤꯗꯦ ꯀꯨꯏꯗꯅ ꯑꯦ ꯆꯠꯄꯗ ꯃꯥꯒꯤ ꯃꯃꯥꯟꯅꯕꯒꯨꯝꯕ ꯒꯔꯤ ꯃꯆꯥ ꯂꯩꯔꯗꯤ ꯌꯥꯝ ꯅꯨꯡꯉꯥꯏꯅꯤ
ꯂꯥꯛꯑꯦ ꯍꯥꯏꯌꯦ ꯑꯗꯨ ꯑꯣꯏꯔꯁꯨ ꯃꯥꯒꯤ ꯃꯃꯥꯟꯅꯕꯗꯣ ꯊꯕꯛ ꯇꯧꯕ ꯃꯥꯜꯂꯦ ꯑꯗꯨꯒꯤ ꯁꯇꯔꯗꯦ ꯁꯟꯗꯦ ꯈꯛꯇ ꯍꯣꯂꯤꯗꯦ ꯐꯪꯕ ꯃꯥꯜꯂꯦ ꯊꯕꯛ ꯍꯥꯏꯗꯣ ꯀꯔꯤ ꯑꯣꯐꯤꯁ ꯇꯔ ꯍꯥꯏꯕꯅꯦ ꯄꯣꯁ ꯑꯣꯐꯤꯁ ꯀꯔꯤꯔꯥ ꯍꯥꯏ
ꯑ ꯑꯗꯨꯗ ꯑꯩꯈꯣꯏꯗꯤ ꯄꯪꯅꯥꯔꯒ ꯑꯗꯨꯝ ꯃꯉꯣꯟꯗ ꯍꯣꯔꯦꯟ ꯅꯨꯡꯗꯥꯡ ꯗꯤꯁ ꯀꯥꯁ ꯇꯧꯔꯒ ꯚꯣꯏꯟꯒꯤꯗꯣ ꯀꯟꯐꯥꯔꯝ ꯑꯣꯏꯔꯒ ꯅꯪ ꯁꯪꯕ ꯆꯠꯁꯦ ꯍꯥꯏꯕ ꯅꯨꯃꯤꯠꯇ ꯆꯠꯂꯁꯦ ꯍꯥꯏꯔꯣ
ꯑꯩꯅ ꯈꯟꯕꯗꯤ ꯃꯥ ꯃꯊꯟꯗ ꯆꯠꯄꯗꯤ ꯌꯥꯒꯗ꯭ꯔꯀꯣ
ꯈꯪꯗꯦ ꯃꯥ ꯐ꯭ꯔꯦꯟ ꯂꯩꯔꯗꯤ ꯑꯗꯨꯝ ꯄꯨꯑꯣ ꯍꯥꯏꯌꯣ ꯅꯪ
ꯃꯥꯒꯤ ꯐ꯭ꯔꯦꯟꯗꯣ ꯄꯨꯅꯤꯡꯕ ꯃꯥꯜꯂꯦ ꯃꯥꯁꯨ ꯈꯔ ꯑꯩ ꯏꯃꯥꯟꯅꯕꯁꯨ ꯑꯩꯈꯣꯏ ꯑꯅꯤ ꯆꯠꯃꯤꯟꯅ ꯑꯅꯤ ꯂꯩ ꯌꯦ ꯍꯥꯏꯗꯤ ꯀꯥꯏꯗꯦ
ꯑꯗꯨ ꯑꯣꯏꯔꯗꯤ ꯑꯩꯈꯣꯏ ꯕꯣꯟꯗꯤ ꯆꯠꯂꯣꯏꯔ ꯈꯪ ꯑꯗꯨ ꯑꯣꯏꯔꯗꯤ ꯃꯥ ꯃꯃꯥꯡꯗ ꯃꯥ ꯑꯩꯈꯣꯏ ꯃꯔꯤ ꯕꯦꯛꯇ ꯐꯝꯃꯗꯤ ꯌꯥꯔꯦꯅꯥ ꯌꯥꯔꯅꯤ ꯃꯥꯗ ꯍ ꯥ ꯈꯔ ꯈꯔ ꯍꯥꯏꯕ ꯍꯧꯔꯣꯕ
ꯗꯥꯏꯅꯥ ꯆꯠꯅꯤꯡꯗ꯭ꯔꯗꯤ ꯕꯤ ꯗꯨꯁꯨ ꯀꯥꯎꯕ ꯌꯥꯏ ꯕꯤ ꯁꯨ ꯆꯠꯅꯤꯡ ꯃꯂꯦ ꯂꯣ ꯇꯥꯛꯇ
ꯑꯥ ꯂꯥꯏꯅꯥꯁꯦ ꯆꯠꯅꯤꯡꯉꯦ ꯍꯥꯏꯔꯝꯗꯤ ꯈꯪꯗꯦ
ꯎꯝ ꯉꯔꯥꯡꯗꯣ ꯍꯥꯏꯗꯤ ꯍꯥꯏꯈꯤꯕꯅꯦ ꯅꯉꯣꯟꯗꯁꯨ ꯍꯣꯏ ꯂꯩꯃꯤꯟꯅꯕꯗ ꯑꯣ ꯍꯥꯏꯗ꯭ꯔꯣꯏꯗꯤ ꯅꯨꯡꯉꯥꯏꯇꯦ ꯍꯥꯏꯕꯅꯤꯅ
ꯑꯗꯨꯅ ꯑꯗꯨ ꯆꯠꯃꯤꯟꯅꯔꯗꯤ ꯆꯠꯃꯤꯟꯅꯐꯝ ꯃꯇꯝꯗꯗꯤ ꯕꯤꯒ ꯆꯠꯃꯤꯟꯅꯕꯗꯣ ꯅꯨꯡꯉꯥꯏꯒꯅꯤ
ꯎꯝ
ꯍꯥꯏꯕꯗꯤ ꯂꯩꯗꯅ ꯑꯩꯅ ꯄꯥꯛ ꯀꯨꯔꯤ ꯍꯥꯏꯁꯤꯔ ꯑꯩꯈꯣꯏꯒꯨꯝꯕꯅ ꯄꯕ ꯕꯠ ꯇꯧꯗꯦꯕ ꯃꯤꯉꯣꯟꯗ ꯈꯔꯔꯤꯁꯇ ꯀꯔꯤ ꯍꯥꯏꯁꯤꯔꯥ ꯕꯥꯎꯟꯗꯔꯤꯒꯨꯝꯕ ꯊꯝꯕꯗꯨ ꯇꯧꯋꯦꯕ ꯃꯥꯗꯤ
ꯉꯥꯏꯌꯨ ꯑꯩ ꯅꯪꯉꯣꯟꯗ ꯑꯃꯨꯛ ꯀꯣꯜ ꯇ꯭ꯔꯥꯏ ꯇꯧꯋꯦꯀꯣ
ꯍꯣꯏ ꯍꯣꯏ ꯇꯧꯔꯛꯥꯛꯑꯣ ꯎꯝ